ꯍꯦꯜꯂꯣ ꯍꯜꯂꯣ ꯇ ꯔꯣ
ꯑꯣ ꯇꯥꯏꯔꯦ ꯇꯥꯏ
ꯐꯖꯅ ꯇꯥꯕ꯭ꯔꯣ ꯁꯦꯡꯅ
ꯑꯪ ꯇꯥꯔꯦ ꯀꯥꯏ
ꯍꯣꯏ ꯀꯩ ꯇꯧꯔꯤꯅꯣ ꯅꯪꯕꯨ
ꯁꯁꯨ ꯁꯣꯔꯣꯛꯇꯨ ꯁꯨꯝ ꯆꯠꯂꯤꯅꯦ ꯅꯪ ꯀꯩꯗꯧꯔꯤꯅꯣ
ꯑꯩꯁꯨꯅꯦ ꯋꯥꯛꯀꯤꯡ ꯑꯣꯏ ꯀꯩ ꯑꯣꯏ ꯁꯨꯝ ꯆꯠꯂꯝꯕꯅꯦ
ꯆꯥꯛꯇꯤ ꯊꯣꯡꯍꯧꯔꯕ꯭ꯔꯣ
ꯑꯥ ꯆꯥꯛꯁꯨ ꯊꯣꯡꯉꯦ ꯉꯁꯤꯗꯤꯅꯦ ꯑꯍꯥꯎꯕ ꯑꯃ ꯆꯥꯁꯦ ꯑꯍꯥꯎꯕ ꯑꯃ ꯆꯥꯗꯕ ꯀꯨꯏꯔꯦꯅ ꯌꯦꯟ ꯑꯣꯏꯅ ꯊꯣꯡꯉꯦ ꯑꯗꯨꯏꯗꯨꯒꯤ ꯌꯦꯟ ꯊꯣꯡꯕꯁꯦ ꯉꯥꯏꯔꯦ ꯁꯨꯝ ꯍꯛꯆꯤꯛ ꯂꯥꯡꯅ ꯂꯥꯡꯅ ꯎꯝ ꯅꯪꯗꯤ ꯀꯩꯇꯧꯔꯤꯅꯣ
ꯑꯩ ꯁꯨꯝ ꯆꯠꯂꯤ ꯆꯥꯛꯇꯣ ꯉꯁꯤꯗꯤ ꯊꯣꯡꯖꯤꯜꯂꯝꯃꯦ ꯃꯩꯗꯨ ꯃꯨꯠꯈꯤꯗꯅꯅꯦ ꯆꯝꯐꯨꯠꯇꯨ ꯐꯨꯠꯀꯦ ꯇꯧꯔꯒ ꯐꯨꯠꯂꯝꯗꯔꯦ ꯑꯩꯈꯣꯏꯗꯤ ꯒ꯭ꯌꯥꯁꯇꯨ ꯂꯣꯏꯊꯣꯛꯈꯤꯕꯒꯤ ꯏꯟꯗꯛꯁꯟꯗ ꯇꯧꯋꯦꯕ ꯍꯧꯖꯤꯛꯇꯣ ꯑꯗꯨꯅ ꯃꯩꯗꯣ ꯂꯥꯛꯑꯒ ꯆꯝꯐꯨꯠꯇꯨ ꯐꯨꯠꯂꯒꯦꯅ ꯏꯟꯁꯥꯡꯕꯨꯗꯤ ꯑꯩꯈꯣꯏ ꯕꯥꯅ ꯊꯣꯡꯍꯧꯔꯤ ꯅꯣꯏꯅ ꯆꯞ ꯃꯥꯟꯅꯩ ꯑꯩꯈꯣꯏꯁꯨ ꯉꯁꯤꯗꯣ ꯏꯟꯁꯥꯡ ꯑꯍꯥꯎꯕ ꯑꯃ ꯆꯥꯁꯦꯅꯅꯦ ꯌꯦꯟꯗꯣ ꯊꯣꯡꯉꯝꯃꯤ ꯊꯣꯡꯍꯧꯔꯤ ꯑꯩꯈꯣꯏ ꯕꯥꯅ
ꯑꯣ ꯑꯩꯗꯤ ꯆꯝꯐꯨꯠꯇꯨ ꯑꯗꯨꯝ ꯆꯥꯅꯤꯡꯉꯦ ꯆꯝꯐꯨꯠꯁꯦ ꯆꯥꯗꯕ ꯀꯨꯏꯔꯦꯕ ꯆꯝꯐꯨꯠꯁꯦ ꯆꯝꯐꯨꯠ ꯆꯥꯕꯗꯣ ꯍꯥꯏꯗꯤ ꯅꯣꯏꯁꯨ ꯍꯥꯏꯔꯦꯗꯅ ꯑꯆꯝꯕꯅꯤꯅ ꯋꯥ ꯈꯟꯁꯨ ꯊꯥꯎ ꯆꯃꯦꯕ ꯆꯝꯐꯨꯠꯁꯦ ꯑꯗꯨ ꯆꯝꯐꯨꯠ ꯆꯥꯗꯕ ꯌꯥꯝ ꯀꯨꯏꯔꯦ ꯑꯩꯈꯣꯏꯁꯨ ꯆꯝꯐꯨꯠ ꯑꯃ ꯐꯨꯠꯂꯝꯃꯗꯤ ꯐꯗꯧꯅꯦ ꯍꯣꯏꯅꯦ ꯃꯩꯁꯤꯁꯨ ꯂꯥꯛꯇꯦ ꯇꯧꯔꯤꯁꯤ ꯃꯩꯁꯤ ꯂꯥꯛꯑꯗꯤ ꯈꯔ ꯐꯗꯧꯕ ꯃꯩ ꯃꯝꯕꯁꯤ ꯌꯥꯝ ꯅꯨꯡꯉꯥꯏꯇꯦ ꯍꯥꯏꯕ ꯊꯕꯛ ꯊꯕꯛ ꯀꯩꯀꯥ ꯇꯧꯕꯁꯤꯗ
ꯑꯗꯨꯅꯦ ꯑꯁ ꯒ꯭ꯌꯥꯟꯒꯥꯡ ꯇꯥꯗꯦꯗ ꯃꯩ ꯃꯝꯕꯁꯤ ꯕꯨꯗꯤ ꯂꯧꯁꯤꯡ ꯂꯣꯏꯅ ꯍꯦꯛ ꯃꯝꯃꯤ
ꯍꯣꯏꯅꯦ ꯀꯔꯝ ꯀꯥꯟ ꯂꯥꯛꯇꯣꯏꯅꯣ ꯈꯪꯗꯦ ꯑꯗꯩꯅꯦ ꯃꯩ ꯃꯝꯕꯁꯤꯅꯅꯦ ꯃꯇꯥꯡ ꯃꯇꯥꯡ ꯈꯥꯏꯗꯣꯛꯇꯣꯏꯅꯦꯕ ꯍꯥꯏꯗꯤ ꯃꯄꯥ ꯃꯄꯥ ꯈꯥꯏꯗꯣꯛꯑꯦꯕ ꯈꯥꯏꯗꯣꯛꯄꯁꯤꯗꯅꯦ ꯑꯩꯈꯣꯏꯁꯤꯅ ꯑꯗꯨꯝ ꯃꯨꯠꯄꯒꯤ ꯇꯔꯟꯁꯦ ꯑꯗꯨꯝ ꯇꯥꯕ ꯍꯥꯏꯇꯥꯔꯦ ꯃꯤꯒꯤꯗꯤ ꯑꯗꯨꯝ ꯂꯥꯛꯑꯦꯕ ꯑꯇꯣꯞꯄ ꯃꯨꯠꯈ꯭ꯔꯁꯨ ꯑꯗꯨ ꯑꯩꯈꯣꯏꯁꯤꯅ ꯀꯃꯥꯏꯅ ꯇꯧꯕꯅꯣ ꯈꯪꯗꯦ ꯑꯗꯨꯝ ꯃꯨꯠꯄꯁꯦ ꯇꯥꯗꯣꯏꯅꯦꯕ
ꯑꯩꯈꯣꯏꯁꯨ ꯇꯧꯋꯤ ꯑꯩꯈꯣꯏ ꯇꯔ ꯍꯥꯏꯔ ꯅꯣꯏꯁꯨ ꯇꯧꯔꯤꯕ ꯑꯣꯏꯔꯦ ꯑꯗꯨꯃꯥꯏꯅ ꯒ꯭ꯌꯥꯟ ꯇꯥꯗꯦ ꯍꯥꯏꯕ ꯃꯩꯁꯦ ꯃꯨꯠꯄꯩ ꯁꯔꯨꯛꯇ ꯑꯣꯏꯔ ꯂꯩꯔꯕꯅꯦ ꯍꯥꯏꯕ ꯑꯩꯈꯣꯏꯗꯣ ꯑꯗꯨꯗꯣ ꯑꯃꯅꯦ ꯃꯩ ꯑꯉꯥꯟꯕꯤꯗꯨ ꯃꯩ ꯃꯨꯠꯈ꯭ꯔꯒ ꯑꯗꯨꯏꯒꯤ ꯍꯥꯞꯍꯧ ꯕꯩꯅꯦ ꯃꯩꯗꯨ ꯄꯨꯔꯥ ꯃꯝꯗ꯭ꯔꯤꯅꯦ ꯍꯥꯏꯕ ꯈꯪꯕ꯭ꯔꯥ ꯅꯠꯇ꯭ꯔꯗꯤꯅꯦ ꯄꯨꯡ ꯃꯝ ꯃꯝ ꯗꯣꯏꯅꯦ ꯍꯥꯏꯕ
ꯑꯁ ꯅꯣꯏꯗꯤ ꯑꯗꯨ ꯐꯩꯅꯦ ꯑꯃ ꯑꯗꯨ ꯍꯥꯞꯄꯧꯕꯗꯣ ꯑꯩꯈꯣꯏꯗꯤ ꯑꯗꯨꯁꯨ ꯍꯥꯍꯧꯗꯒꯨꯝ ꯇꯧ ꯑꯗꯨꯏꯗꯨꯅꯅꯦ ꯃꯩꯁꯦ ꯃꯝꯈ꯭ꯔꯗꯤꯅꯦ ꯂꯦꯝ ꯊꯥꯟꯗꯣꯏꯕ ꯑꯗꯣ ꯅꯣꯡ ꯐꯥꯗꯣꯛ ꯂꯦꯝꯁꯤ ꯆꯥꯔꯖ ꯇꯧꯍꯧꯗꯕ ꯅꯨꯃꯤꯠꯁꯨ ꯌꯥꯎꯗꯣꯏꯅꯦꯕ ꯑꯗꯨꯀꯥꯟꯗꯗꯤꯅꯦ ꯑꯗꯨꯝ ꯃꯝꯃꯒꯅꯦ ꯃꯩꯁꯦ ꯂꯥꯛꯄ ꯉꯥꯏꯗꯣꯏꯕ ꯍꯣꯏ ꯑꯗꯨ ꯀꯦꯟꯗꯜ ꯊꯥꯟꯕ ꯅꯨꯃꯤꯠꯁꯨ ꯌꯥꯎꯕꯨꯗꯤ ꯌꯥꯎꯏꯀꯣ ꯑꯗꯨꯑꯣꯏꯁꯨ ꯅꯨꯡꯉꯥꯏꯇꯦꯗꯅ ꯀꯦꯟꯗꯟ ꯊꯥꯟꯕ ꯍꯥꯏꯁꯤꯗꯤ ꯀꯩꯁꯨ ꯉꯥꯟꯁꯨ ꯉꯥꯟꯗꯦ ꯅꯍꯥꯟꯋꯥꯏ ꯀꯃꯥꯏꯅ ꯇꯧꯕ ꯑꯣꯔ ꯑꯗꯨꯝ ꯐꯕ ꯁꯨꯝ ꯑꯉꯥꯟꯕ ꯁꯤꯖꯤꯟꯅꯈ꯭ꯔꯕꯅꯤꯅ ꯀꯦꯟꯗꯜ ꯊꯥꯜꯂꯛꯄ ꯀꯥꯟꯗꯗꯤ ꯌꯥꯝ ꯃꯝꯕꯩ ꯃꯑꯣꯡꯗ ꯇꯧꯋꯦꯕ ꯑꯗꯣ ꯑꯁ ꯈꯪꯗꯦ ꯅꯨꯡꯉꯥꯏꯇꯦ
ꯑꯩꯈꯣꯏꯒꯤꯅ ꯍꯋꯥꯏ ꯃꯇꯝ ꯑꯃꯗꯗꯤ ꯂꯥꯇꯦꯜ ꯊꯥꯜꯂꯒꯁꯨ ꯂꯥꯏꯔꯤꯛꯀ ꯄꯥꯔꯝꯃꯤꯅꯦ ꯍꯧꯖꯤꯛꯀꯤ ꯍꯧꯖꯤꯛꯀꯤ ꯃꯇꯝꯗ ꯃꯩꯗꯣ ꯑꯉꯥꯡ ꯑꯉꯥꯟ ꯉꯥꯛꯊꯣꯛꯑꯕꯅꯤꯅ ꯂꯥꯇꯦꯟ ꯊꯥꯟꯕ ꯒꯥꯏꯗꯣ ꯀꯩꯁꯨ ꯉꯥꯟꯗꯕꯣꯏ ꯈꯜꯂꯦꯕ ꯋꯥꯈꯜꯁꯤꯗ
ꯍꯣꯏꯌꯦ ꯏꯃꯥ ꯅꯤꯡꯕꯨ ꯅꯤꯡꯁꯤꯡꯉꯦ ꯅꯍꯥꯟꯋꯥꯏ ꯃꯇꯝꯒꯤꯗꯣ ꯑꯩꯈꯣꯏꯅ ꯀꯦꯟꯗꯜ ꯈꯔ ꯊꯜ ꯂꯥꯇꯦꯟ ꯈꯔ ꯊꯥꯜꯂꯒ ꯂꯥꯏꯛꯀꯁꯦ ꯄꯥꯗꯅ ꯑꯗꯨ ꯀꯦꯟꯗꯜ ꯌꯨꯡꯅꯉꯥꯏ ꯑꯃꯃꯝꯒ ꯊꯝꯃꯒ ꯏꯁꯇꯤꯟ ꯒ꯭ꯂꯥꯁꯇ ꯌꯨꯡꯕꯒꯤ ꯃꯇꯥꯡꯁꯨ ꯌꯥꯎꯕꯅꯦ ꯑꯗꯨꯏꯗꯣ ꯑꯗꯨꯒꯅꯦ ꯅꯍꯥꯟꯋꯥ ꯁꯨꯃꯥꯏꯅ ꯇꯧꯕ ꯃꯇꯥꯡꯗꯣ ꯈꯪꯕ꯭ꯔꯥ ꯅꯣꯡꯃ ꯃꯩ ꯂꯥꯛꯑꯒ ꯅꯣꯡꯃ ꯃꯨꯠꯄ ꯅꯣꯡꯃ ꯂꯥꯛꯑꯒ ꯅꯣꯡꯃ ꯃꯨꯠꯄ ꯇꯧꯕ ꯃꯇꯝꯗ ꯅꯪ ꯅꯤꯡꯁꯤꯡꯉꯤꯕ꯭ꯔꯥ
ꯅꯤꯡꯁꯤꯡꯉꯦ ꯅꯤꯡꯁꯤꯡꯉꯦ ꯃꯩ ꯂꯥꯛꯄꯒ ꯉꯥꯏꯕꯅꯦ ꯍꯥꯏꯕ ꯑꯗꯨꯏ ꯃꯇꯝꯗꯨꯗꯗꯤ ꯐꯣꯟ ꯍꯥꯏꯕ ꯑꯃꯁꯨ ꯄꯥꯏꯗ꯭ꯔꯃꯤꯅ ꯇꯤꯚꯤ ꯈꯛꯇꯅꯤꯗꯣ ꯈꯪꯅꯅꯦ ꯃꯩ ꯍꯦꯛ ꯂꯥꯛꯄꯒ ꯇꯤꯚꯤ ꯃꯈꯣꯡꯁꯦ ꯐꯝꯗꯣꯛꯒꯤ ꯉꯥꯏꯔꯒ ꯂꯩꯕꯅꯦ ꯍꯥꯏꯕ ꯑꯗꯨꯀꯥꯟꯗꯗꯤ ꯍꯧꯖꯤꯛꯇꯤꯅꯦ ꯃꯩꯁꯦ ꯑꯗꯨꯝ ꯂꯦꯞꯇꯅꯕꯨꯗꯤ ꯂꯥꯛꯑꯦꯀꯣ ꯑꯗꯨꯕꯨꯗꯤ ꯐꯩ ꯑꯗꯨꯅꯅꯦ ꯑꯌꯥꯝꯕꯅ ꯆꯥꯛ ꯊꯣꯡꯕꯗꯒꯤꯩ ꯀꯩꯗꯒꯤ ꯂꯣꯏꯅ ꯃꯩꯗ ꯉꯥꯛꯇ ꯇꯧꯅꯔꯕꯅꯤꯅ ꯃꯩ ꯃꯨꯠꯈꯤꯀꯥꯟꯗꯗꯤꯅꯦ ꯊꯕꯛꯁꯤ ꯑꯃꯨꯛ ꯌꯥꯗꯦꯕ ꯍꯧꯖꯤꯛꯀꯥꯟꯗꯤ
ꯍꯣꯏꯌꯦ ꯑꯗꯨꯅꯦ ꯅꯍꯥꯟꯋꯥꯏꯒꯤ ꯃꯇꯝꯗ ꯃꯩ ꯂꯥꯛꯄꯗꯣ ꯉꯥꯏꯅꯔꯒ ꯃꯩꯁꯦ ꯍꯦꯛ ꯂꯥꯛꯑꯗꯤ ꯑꯣ ꯈ ꯂꯥꯎꯗꯅ ꯑꯗꯩꯗꯤ ꯏꯟꯚꯔꯇꯔꯒ ꯁꯤꯖꯤꯟꯅꯗ꯭ꯔꯣ ꯑꯗꯩꯗꯤ ꯀꯩꯅꯣ ꯂꯦꯝꯒꯁꯤ ꯁꯤꯖꯤꯟꯅꯗꯅ ꯂꯦꯝꯁꯦ ꯆꯥꯔꯖ ꯇꯧꯁꯤꯜꯍꯧꯅꯉꯥꯏ ꯑꯗꯩ ꯑꯩꯈꯣꯏꯅ ꯅꯨꯡꯗꯥꯡꯒ ꯁꯨꯝ ꯇꯨꯏꯁꯟ ꯆꯠꯄꯒ ꯌꯥꯎꯋꯤꯗꯅ ꯑꯗꯨꯀꯥꯟꯗꯁꯨ ꯑꯣꯖꯥꯅ ꯅꯣꯏ ꯂꯥꯛꯄꯗ ꯂꯦꯝ ꯑꯃꯃꯝ ꯄꯨꯔꯒ ꯂꯥꯛꯎꯒ ꯍꯥꯏꯔꯒ ꯑꯩꯈꯣꯏꯅ ꯂꯦꯝꯒꯁꯤ ꯄꯨꯔꯒ ꯆꯠꯇꯅ ꯑꯁ ꯌꯥꯝ ꯅꯨꯡꯉꯥꯏꯗ ꯑꯗꯨꯒꯤ ꯃꯇꯝꯗꯨꯁꯨ ꯑꯗꯨꯝ ꯈꯜꯂꯨꯔꯗꯤ ꯅꯤꯡꯁꯤꯡꯉꯨꯔꯗꯤ ꯌꯥꯝ ꯅꯨꯡꯁꯤꯕ ꯃꯇꯝꯅꯦ ꯍꯥꯏꯕ ꯑꯗꯩꯗꯤ ꯀꯩꯅꯣꯒ ꯇꯧꯕꯗꯣ ꯎꯝ ꯑꯁ ꯈꯪꯗꯦꯗ ꯑꯩ ꯀꯥꯎꯈ꯭ꯔꯦ ꯑꯇꯩꯗꯤ ꯑꯗꯨꯒꯅꯦ ꯀꯩꯅꯣꯗꯣ ꯑ ꯍꯧꯖꯤꯛꯁꯤꯅ ꯃꯩ ꯑꯃꯨꯛ ꯂꯥꯛꯑꯦ ꯃꯩꯁꯤꯁꯨ ꯑꯩꯈꯣꯏꯅ ꯍꯥꯟꯖꯔꯦꯗꯣ ꯄꯩꯁꯥꯁꯦ ꯑꯩꯈꯣꯏꯅ ꯍꯥꯟꯖꯔꯒ ꯑꯗꯨꯝ ꯅꯨꯡꯉꯥꯏꯍꯟꯕ꯭ꯔꯥ ꯍꯥꯏꯕꯁꯨ ꯅꯠꯇꯕ ꯑꯃꯨꯛ ꯃꯨꯠ ꯃꯣꯏꯅ ꯃꯨꯠꯅꯤꯡꯀꯥꯟꯗꯅ ꯃꯨꯠꯈꯤꯅꯤ ꯂꯥꯛꯅꯤꯡꯀꯥꯟꯗ ꯑꯃꯨꯛ ꯂꯥꯛ ꯑꯅ ꯇꯧꯔꯒ ꯑꯩꯈꯣꯏ ꯑꯗꯨꯝ ꯃꯨꯠꯄ ꯌꯥꯎꯕꯁꯦ ꯌꯥꯝ ꯅꯨꯡꯉꯥꯏꯇꯦꯗ ꯀꯨꯏꯅ ꯀꯨꯏꯅꯁꯨ ꯃꯨꯠꯂꯦ ꯍꯥꯏꯕ
ꯍꯩꯔꯨꯗꯤ ꯃꯩ ꯃꯨꯠꯄꯒꯤ ꯃꯇꯝꯁꯤꯁꯨꯅꯦ ꯆꯥꯛ ꯊꯣꯡꯅꯔꯛꯄꯒꯤ ꯃꯇꯝ ꯑꯌꯨꯛꯀꯤ ꯅꯨꯃꯤꯗꯥꯡ ꯋꯥꯏꯔꯝꯒꯤ ꯆꯥꯛ ꯊꯣꯡꯅꯔꯛꯄꯩ ꯃꯇꯝꯁꯦ ꯑꯁꯤꯗꯁꯨ ꯑꯗꯨꯝ ꯇꯥꯕꯅꯦ ꯍꯥꯏꯕ ꯈꯪꯕ꯭ꯔꯥ
ꯑꯗꯨ ꯍꯧꯖꯤꯛꯁꯤꯕꯨ ꯃꯩꯁꯤ ꯀꯣꯠꯂꯒ ꯊꯥꯟꯕ ꯌꯥꯎꯅꯔꯤ ꯖꯥꯠꯂꯣ ꯅꯠꯇ꯭ꯔꯒꯅ ꯃꯩꯁꯤ ꯆꯤꯡꯕ ꯉꯝꯗꯕꯒꯤ ꯑꯣꯏꯔꯖꯥꯠꯂꯕ ꯃꯌꯥꯝꯅ ꯆꯥꯛ ꯊꯣꯡꯅꯕ ꯃꯇꯝꯁꯤꯗ ꯍꯦꯛꯇ ꯃꯨꯠꯂꯤꯁꯤꯕꯨ
ꯑꯗꯨꯅꯦ ꯑꯗꯨꯅ ꯃꯣꯏꯁꯦ ꯊꯧꯑꯣꯏꯅ ꯃꯨꯊꯠꯀꯦ ꯌꯥꯎꯅ ꯃꯨꯊꯠꯂꯤꯔꯁꯨ ꯈꯟꯅꯔꯤꯕꯅꯦ ꯍꯥꯏꯕ ꯃꯌꯥꯝꯁꯦ
ꯍꯣꯏꯌꯦ ꯀꯥꯏꯗꯒꯤꯩ ꯍꯦꯟꯁꯨ ꯍꯦꯟꯃꯟꯈ꯭ꯔꯦ ꯃꯩꯁꯤ ꯆꯥꯛ ꯊꯣꯡꯕ ꯃꯇꯝꯗ ꯅꯠꯇ꯭ꯔꯁꯨꯅꯦ ꯅꯣꯡꯁꯤ ꯀꯛ ꯇꯥꯒꯦ ꯇꯧꯕꯒ ꯑꯗꯩꯗꯤ ꯅꯨꯡꯊꯤ ꯅꯨꯡꯃꯪ ꯀꯛ ꯇꯧꯕꯒ ꯅꯣꯡꯂꯩ ꯅꯨꯡꯁꯤꯠꯀ ꯀꯛ ꯁꯤꯠ ꯄ ꯍꯧꯔꯨꯔꯕ ꯑꯗꯩꯗꯤ ꯑꯗꯨꯝ ꯃꯣꯏ ꯃꯩꯁꯤ ꯃꯨ ꯈ꯭ꯔꯅꯦꯕ ꯃꯣꯏꯅ ꯃꯩꯁꯤ ꯑꯗꯨꯝ ꯁꯦꯟꯅꯔ ꯂꯩꯕ꯭ꯔꯥ ꯈꯪꯗꯦ ꯍꯥꯏꯕ
ꯑꯗꯨꯅꯦ ꯑꯁ ꯃꯩꯗ ꯉꯥꯏꯕꯗ ꯑꯗꯒꯤ ꯍꯧꯖꯤꯛ ꯀꯥꯂꯦꯟ ꯊꯥꯅꯤ ꯁꯥꯒ ꯁꯥꯔꯦꯗꯣ ꯍꯦ ꯍꯥꯏꯕꯁꯤꯃ ꯑꯗꯨꯝ ꯍꯨꯝꯃꯕꯅꯦ ꯑꯗꯨꯅꯅꯦ ꯃꯩꯒꯤ ꯄꯩꯁꯥꯒꯁꯤꯅꯅꯦ ꯃꯔꯨꯞ ꯑꯃ ꯖꯣꯔꯣ ꯖꯣꯔꯣ ꯖꯣꯔꯣ ꯆꯠꯂꯤꯕ ꯃꯣꯏꯅ ꯍꯥꯏꯔꯤꯕ ꯃꯩꯁꯦ ꯑꯗꯨꯝ ꯊꯥꯜꯂꯒ ꯊꯝꯈꯤꯕ ꯐꯩ ꯑꯃꯨꯛ ꯊꯥꯛ ꯑꯃꯨꯛ ꯃꯨꯊꯠ ꯇꯧꯕꯁꯤꯦ ꯑꯁꯤꯁꯤꯅꯁꯨ ꯄꯩꯁꯥ ꯍꯦꯟꯅ ꯆꯥꯏꯒ ꯍꯥꯏꯦꯕ ꯑꯗ ꯑꯃꯨꯛ ꯌꯦꯧꯝꯣꯏ ꯑꯗꯨꯃꯥꯏꯗꯤ ꯑꯩꯈꯣꯏ ꯑꯗꯨꯝ ꯥꯜꯂ ꯊꯝꯃꯁꯨ ꯃꯣꯏꯗ ꯑꯣꯏꯅ ꯃꯨꯊꯠꯂꯕꯅꯤꯅ ꯄꯩꯁꯥꯗꯤ ꯑꯗꯨꯝ ꯆꯥꯔꯝꯗꯣꯏꯅꯤꯅ ꯆꯅ
ꯍꯣꯏ ꯍꯣꯏ ꯃꯥꯅꯦ ꯑꯩꯈꯣꯏꯗꯤ ꯑꯩꯈꯣꯏꯗꯤ ꯈꯪꯕꯣ ꯅꯠꯇꯦꯕ ꯑꯗꯨꯃꯥꯏꯅ ꯇꯧꯋꯦ ꯍꯥꯏꯕꯗꯣ ꯑꯗꯩꯗꯤ ꯍꯧꯖꯤꯛꯁꯤꯅ ꯑꯁ ꯃꯩꯁꯦ ꯃꯩꯗ ꯅ ꯁꯤꯖꯤꯟꯅꯗꯕ ꯄꯣꯠ ꯑꯝꯇ ꯂꯩꯇ꯭ꯔꯦ ꯐꯣꯟ ꯃꯤ ꯃꯈꯩꯁꯤꯅ ꯃꯤ ꯐꯣꯟ ꯑꯃ ꯄꯥꯏꯅꯕꯁꯤꯗ ꯇꯧꯅꯔꯤꯕ ꯆꯥꯔꯖ ꯃꯌꯥꯝ ꯑꯗꯨꯝꯁꯨ ꯃꯦꯠꯂꯕꯅꯤꯅ ꯑꯁ ꯃꯩ ꯂꯥꯡ ꯉꯥꯛꯇꯅꯦ ꯑꯗꯣ ꯅꯪꯁꯦ ꯆꯥꯛ ꯊꯤꯔꯣ ꯂꯥꯎ ꯍꯥꯏꯕ ꯑꯃꯁꯨ ꯍꯥꯏꯅꯔꯤꯅꯦ ꯑꯁꯣꯝꯗ
ꯆꯥꯛꯊꯤꯕꯩꯔꯣ ꯍꯥꯏꯁꯦ ꯆ
ꯍꯣꯏꯌꯦ ꯆꯥꯛ ꯊꯤꯔꯣꯌꯦ ꯅꯪꯗꯣ ꯆꯥꯛ ꯥꯛ ꯆꯥꯔꯁꯦ ꯍꯥꯏꯌꯦ ꯑꯗꯣ ꯉꯁꯤ ꯊꯥꯕꯜꯁꯨ ꯌꯥꯝ ꯐꯠꯇꯦ ꯑꯗꯩꯗꯤ ꯀꯩꯅꯣ ꯇꯧꯔꯤꯁꯦ ꯃꯩꯁꯨ ꯉꯥꯟꯗꯦ ꯀꯃꯥꯏꯅ ꯇꯧꯗꯣꯏꯅꯣ ꯈꯪꯗꯦ ꯆꯥꯛꯇꯣ ꯅꯪ ꯌꯦꯡꯉ ꯌꯦꯡꯉꯒ ꯇꯞꯅ ꯏꯪꯅ ꯊꯤꯔꯣ ꯅꯠꯇ꯭ꯔꯗꯤ ꯅꯨꯡꯉꯥꯏꯔꯔꯣꯏ
ꯍꯣꯏ ꯍꯣꯏ
ꯑꯗꯨ ꯉꯥꯏꯈꯣ ꯂꯣꯏꯁꯤꯅ ꯍꯟ
ꯣꯏꯁꯦ ꯅꯥꯟꯁꯦꯖꯒ
ꯑꯗꯨꯒꯅꯦ ꯃꯩꯁꯤ ꯈꯪꯕ꯭ꯔꯥ ꯅꯣꯏꯗꯤ ꯐꯅꯌꯥꯝꯕꯨ ꯉꯥꯟꯕꯩ ꯇꯥꯏꯞ ꯇꯧꯋꯤꯅꯦ ꯃꯩꯁꯤ ꯅꯣꯏꯒꯤ ꯑꯉꯥꯟꯕꯗꯣ ꯑꯍꯨꯝꯃꯨꯛ ꯊꯥꯟꯕ꯭ꯔꯣ ꯑꯗꯨ ꯃꯥꯜꯂꯤꯅꯦ ꯑꯗꯨꯒꯤ ꯃꯥꯜꯂꯤ ꯑꯗꯨꯝ ꯉꯥꯜꯂꯒ ꯂꯩꯔꯤꯁꯦ ꯃꯩꯁꯤ ꯃꯨꯠꯈ꯭ꯔꯁꯨ ꯐꯅꯌꯥꯝꯗꯤ ꯀꯨꯏꯔꯗ꯭ꯔꯣ ꯃꯩ ꯃꯨꯠꯈ꯭ꯔꯤꯁꯤ ꯑꯣ
ꯑꯗ
ꯑꯗꯥꯏ ꯁꯤꯅꯦ ꯁꯨꯃꯥꯏ ꯁꯨꯝ ꯇꯧꯕꯁꯤꯗ ꯀꯃꯥꯏꯅ ꯇꯧꯗꯣꯏꯅꯣ ꯈꯪꯗꯦ ꯃꯩꯁꯤꯦ ꯂꯥꯛꯇ꯭ꯔꯕꯅꯤꯅ ꯇꯧꯕ ꯈꯪꯗꯦ ꯠꯇꯕ ꯏꯁꯤꯡ ꯂꯨꯝꯒꯦ ꯇꯧꯕꯁꯨ ꯌꯥꯗ꯭ꯔꯦꯗꯣ ꯑꯗꯩꯗꯤ ꯕꯣꯏꯂꯔ ꯁꯤꯖꯤꯟꯅꯕꯁꯨ ꯌꯥꯗ꯭ꯔꯦꯗꯣ
ꯍꯧ
ꯍꯪꯗꯦꯗ ꯇꯧꯔꯤꯁꯤ ꯀꯃꯥꯏꯅ ꯇꯧꯕꯅꯣ ꯑꯩꯗꯤ
ꯍꯨꯏꯌꯦ ꯑꯁ ꯌꯥꯝꯅ ꯅꯨꯡꯉꯥꯏꯇꯕ ꯍꯥꯏꯕꯗꯣ ꯑꯣꯏꯔꯦꯗ
ꯑꯗꯨꯅ ꯃꯇꯝꯁꯤꯁꯨ ꯁꯨꯛ ꯂꯣꯏ ꯂꯣꯏ ꯅꯥꯏꯗꯦ ꯍꯥꯏꯕ ꯋꯥꯁꯦ ꯐꯅꯌꯥꯝꯗꯤ ꯉꯥꯡꯉꯒꯨꯝ ꯇꯧꯏꯦ ꯇꯧꯔꯤꯁꯦ
ꯑꯗꯨ ꯑꯗꯨꯅꯦ ꯑꯁ
ꯀꯩꯒꯤꯅꯣ ꯈꯪꯗꯦ ꯁꯤꯕꯨ ꯊꯥꯁꯤꯁꯨ ꯁꯨꯅꯦ ꯃꯆꯥ ꯑꯃ ꯈꯛꯇꯅꯦ ꯉꯥꯜꯂꯤꯁꯦ ꯊꯥꯁꯤꯅ ꯈꯔ ꯌꯥꯝ ꯐꯕ ꯑꯣꯏꯔꯗꯤ ꯃꯩꯁꯦ ꯂꯥꯛꯇ꯭ꯔꯁꯨ ꯉꯥꯟ ꯇ꯭ꯔꯤꯠ ꯉꯥꯟꯗꯣꯏꯅꯦ ꯍꯥꯏꯕ ꯍꯧꯖꯤꯛꯇꯤ ꯊꯥꯁꯤꯁꯨ ꯊꯣꯂꯛꯄ ꯇꯜꯂꯕ꯭ꯔꯥ ꯀꯩꯅꯣ ꯍꯪꯒꯦ ꯊꯣꯛꯂꯛꯈꯤꯗ꯭ꯔꯦ
ꯍꯣꯏꯌꯦꯒ ꯏꯁꯤꯡ ꯑꯔꯥꯡꯁꯦ ꯊꯥꯕꯜ ꯐꯕꯒ ꯍꯥꯏꯕꯗꯣ ꯈꯪꯗꯦ ꯍꯥꯏꯕ ꯊꯥꯕꯜ ꯐꯔꯗꯤ ꯋꯥꯛꯀꯤꯡꯗꯁꯨ ꯆꯠꯄ ꯌꯥꯝ ꯅꯨꯡꯉꯥꯏꯇ꯭ꯔꯣ
ꯍꯣꯏ ꯅꯨꯡꯉꯥꯏꯕꯅꯦ ꯊꯕꯜ ꯃꯈꯥꯗꯒ ꯋꯥꯛꯀꯤꯡ ꯆꯠꯄ ꯑꯗꯩꯗꯤ ꯁꯨꯝ ꯍꯧꯗꯛ ꯑꯩꯅ ꯈꯟꯕꯗꯅꯦ ꯅꯣꯡ ꯇꯥꯊꯣꯛꯈꯤꯗꯕꯁꯤ ꯁꯤꯒꯤ ꯃꯥꯜꯂꯦꯕ ꯅꯣꯡꯁꯤꯦ ꯇꯥꯊꯣꯛꯈ꯭ꯔꯗꯤ ꯑꯇꯤꯌꯥꯁꯤ ꯏꯁꯦꯡ ꯁꯦꯡꯉꯒ ꯇꯧꯗꯧꯕꯁꯤꯗ ꯅꯣꯡꯁꯤꯅ ꯇꯥꯗꯕꯤꯗ ꯁꯨꯝ ꯃꯪꯉ ꯈ ꯂꯩꯔꯦ ꯑꯗꯨꯏ ꯑꯣꯏꯔꯝꯗꯣꯏ ꯃꯥꯜꯂꯤꯉꯣ
ꯍꯣꯏ ꯑꯗꯨꯃꯥꯏꯅ ꯑꯣꯏꯔꯝꯕꯁꯨ ꯌꯥꯏ ꯑꯁ ꯌꯥꯝꯉꯥꯏꯇꯤꯦꯗ
ꯀꯣꯏꯁꯅꯨꯡꯉꯥꯏ ꯇꯧꯔꯤꯁꯤ ꯃꯩ ꯃꯝꯕꯁꯤꯃꯨꯛ ꯅꯨꯡꯉꯥꯏꯇꯕ ꯂꯩꯇꯦ ꯅꯪꯕꯨ ꯆꯥꯛ ꯊꯤꯗꯣꯏꯗꯣꯏꯗꯨꯕꯨ ꯃꯩꯗꯨ ꯎꯔꯤꯕ꯭ꯔꯣ
ꯀꯨꯝꯍꯩꯗꯣ ꯑꯉꯥꯡꯕꯤ ꯊꯥꯟꯕꯅꯤꯅꯅꯦ ꯑꯗꯨꯝ ꯎꯅꯉꯥꯏꯅ ꯇꯧꯖꯔꯛꯑꯅꯤꯕꯨꯛ ꯑꯉꯥꯡ ꯑꯩꯈꯣꯏ ꯑꯉꯥꯡ ꯑꯃ ꯂꯩꯕꯗꯨ ꯃꯥꯗꯣ ꯃꯁꯥꯗꯁꯨ ꯅꯨꯡꯉꯥꯏꯇꯕꯅꯦꯕ ꯑꯗꯨꯅꯦ ꯃꯥꯗꯣ ꯆꯥꯛꯇꯨ ꯅꯤꯡꯊꯤ ꯅꯨꯡꯉꯥꯏꯅꯁꯨ ꯆꯥꯗꯕ ꯑꯗꯨ ꯃꯥꯅ ꯆꯥꯕ ꯌꯥꯅꯉꯥꯏꯅꯤꯗꯁꯨ ꯊꯣꯡꯉꯤꯕꯅꯤꯅ ꯁꯥꯅꯤ ꯌꯦꯟ ꯊꯣꯡꯕ ꯑꯣꯕꯗ
ꯑꯉꯥꯡ ꯅꯥꯕꯁꯤ ꯌꯥꯝ ꯇꯐꯝ ꯈꯪꯗꯕꯅꯦ ꯍꯥꯏꯕ ꯃꯣꯏꯗꯤ ꯑꯉꯥꯡꯅꯤꯅ ꯈꯤꯇꯪ ꯍꯥꯏꯔꯨꯕꯁꯨ ꯌꯥꯗꯒꯨꯝ ꯇꯧ ꯃꯁꯥꯗꯣ ꯅꯨꯡꯉꯥꯏꯇ꯭ꯔꯕꯅꯤꯅ ꯃꯣꯏꯗꯤ ꯅꯤꯡꯉꯥꯏ ꯑꯗꯨꯝ ꯇꯧꯗꯣꯏꯅꯤꯗꯣ ꯑꯗꯨꯗꯨꯅꯅꯦ ꯑꯩꯈꯣꯏꯅ ꯑꯁ ꯈꯪꯗꯦ ꯃꯣꯏ ꯅꯥꯕꯁꯤ ꯌꯥꯝ ꯅꯨꯡꯉꯥꯏꯇꯦꯗ ꯀꯃꯥꯏꯅ ꯇꯧꯗꯣꯏꯅꯣ ꯈꯪꯗꯕꯤꯗ
ꯑꯗꯨꯅꯦ ꯑꯁ ꯉꯁꯥꯏꯗꯒꯤ ꯃꯥꯗꯣ ꯋꯥꯔꯦ ꯊꯣꯛꯃꯒꯤꯒꯦ ꯂꯥꯏꯍꯧ ꯁꯥꯏꯌꯦꯅ ꯇꯧꯔꯤꯅꯤ ꯍꯅꯦ ꯃꯥ ꯑꯗꯨꯗꯨ
ꯑꯣ ꯍꯧꯖꯤꯛꯁꯦ ꯑꯌꯪ ꯑꯁꯥ ꯑꯣꯟꯅꯔꯛꯄꯩꯁꯨ ꯑꯣꯏꯗꯣꯏꯅꯦ ꯂꯩꯍꯥꯎ ꯁꯥꯕ ꯑꯗꯩꯗꯤ ꯑꯉꯥꯡ ꯃꯈꯈꯩꯁꯦ ꯆꯣꯛꯈꯊꯕ ꯈꯣꯊꯕꯁꯨ ꯌꯥꯝ ꯇꯧꯔꯤꯁꯦ ꯀꯃꯥꯏꯅ ꯇꯧꯗꯣꯏꯅꯣ ꯈꯪꯗꯦ ꯑꯩꯈꯣꯏꯁꯨ ꯇꯧꯔꯤꯁꯦ
ꯑꯗꯨ ꯑꯗꯨꯅꯦꯁ
ꯎꯝ
ꯃꯁꯥ ꯈꯔ ꯅꯨꯡꯉꯥꯏꯔꯗꯤ ꯈꯔꯁꯨ ꯐꯗꯧꯕ ꯏꯃ ꯀꯦ ꯅꯅꯦ ꯇꯧꯁꯤ ꯍꯣꯏ ꯍꯣꯏ ꯑꯗꯨ ꯀꯩꯅꯣ ꯇꯧꯔꯁꯦ ꯑꯩꯁꯨꯅꯦ ꯑꯉꯥꯡ ꯆꯥꯛ ꯄꯤꯖꯅꯉꯥꯏ ꯈꯣꯠꯅꯉꯥꯏ ꯑꯃ ꯇꯧꯔꯤꯒꯦ
ꯍꯣꯏ ꯍꯣꯏ ꯇꯧ ꯑꯗꯨ ꯑꯩꯅ ꯑꯣꯏꯅ ꯀꯛꯀꯦ ꯅꯪꯅ ꯍꯥꯏꯗꯤ ꯀꯛꯈꯤꯕꯗꯣ ꯑꯩꯅ ꯇꯧꯔꯛꯄꯅꯤꯅꯅꯦ ꯑꯩꯅ ꯀꯛꯄꯅ ꯐꯅꯤꯕ
ꯍꯣꯏ ꯍꯣꯏ ꯍꯣꯏ ꯀꯥꯎ ꯀꯣ
ꯀꯛꯑꯒꯦꯀꯣ ꯑ ꯍꯣꯏ ꯊꯝꯃꯒꯦꯀꯣ ꯑꯗꯨꯗꯤ ꯐ ꯐ